ꯍꯜꯂꯣ
ꯍꯜꯂꯣ
ꯎꯝ ꯇꯥꯔꯕ꯭ꯔꯣ
ꯇꯥꯏ ꯇꯥꯏꯌꯦ
ꯀꯔꯤ ꯃꯊꯦꯟ ꯆꯥꯏ ꯍꯥꯏꯕꯅꯣ
ꯍꯨꯏ ꯆꯥꯏꯌꯦ
ꯉꯁꯤꯁꯨ
ꯉꯔꯥꯡꯒꯤ
ꯍꯧꯗꯣꯡꯁꯨ ꯆꯥꯎꯋꯦꯅꯦ
ꯍꯧꯗꯣꯡꯁꯨ ꯆꯥꯒꯗꯧꯔꯦꯅꯤ
ꯎꯝ ꯑꯗꯨ ꯆꯥꯕꯗ ꯄꯛꯆꯩ ꯅꯪꯗꯤ ꯍꯨꯏꯒꯨꯝꯕ ꯍꯧꯗꯣꯡꯒꯨꯝꯕ ꯄꯛꯆꯕꯅ ꯉꯥꯎꯖꯕꯅ
ꯑꯩꯒꯤ ꯏꯌꯥꯝꯕ ꯂꯥꯛꯄ
ꯎꯝ ꯎꯝ ꯉꯁꯤꯁꯦ ꯅꯪꯗꯣ ꯑꯩ ꯑꯣꯜꯂꯒ ꯑꯩꯁꯦ ꯅꯪ ꯑꯣꯟꯕ ꯌꯥꯔꯗꯤ ꯐꯥꯗꯧꯅꯤꯀꯣ
ꯐꯥꯅꯤ ꯐꯥꯅꯤ
ꯍꯨꯏ ꯆꯥꯅꯕ ꯄꯤ ꯑꯃ ꯆꯥꯔꯒ ꯑꯃꯨꯛ ꯍꯜꯂꯛ ꯍꯜꯂꯛꯄ
ꯑꯩ ꯑꯣꯏꯅ ꯑꯗꯨꯝ ꯂꯩꯌꯣ ꯌꯥꯏ ꯅ ꯊꯕꯛ ꯂꯩꯕꯒꯤ
ꯆꯠꯂꯨꯍꯩ ꯅꯪ ꯑꯣꯏꯕꯁꯨ ꯇꯜꯂꯤ
ꯂꯧꯍꯣꯟ ꯐꯣꯏꯅꯕ
ꯎꯝ ꯊꯕꯛꯕꯨꯨꯗꯤ ꯁꯨꯕꯤꯔꯦ ꯗꯨ ꯅꯪꯒꯤ ꯍꯛꯆꯥꯡꯗꯣ ꯑꯩꯅ ꯁꯣꯛꯇꯣꯏꯕ ꯇꯨꯕꯗ ꯀꯣ ꯅꯪ ꯑꯃꯨꯛ ꯍꯜꯂꯛꯄꯗ ꯂꯣꯏꯅ ꯅꯥꯔꯝꯅꯤ ꯑꯩ ꯑꯗꯨꯝ ꯃꯥꯏꯅ ꯑꯩ ꯑꯗꯨꯃꯥꯏꯅ ꯅꯥꯔꯝꯅꯤ ꯍꯥꯏꯕꯗꯣ ꯅꯪꯁꯨ ꯈꯪꯒꯗꯕꯅꯦꯕ ꯇꯨꯕꯁꯨ ꯏꯂꯥꯏ ꯂꯥꯏꯅ ꯇꯨꯕ ꯅꯠꯇꯤꯌꯦ ꯌꯥꯝ ꯅꯥꯕꯅꯤ ꯅꯣꯏꯗꯤ ꯑꯩ ꯇꯨꯏ ꯍꯥꯏꯔꯗꯤ ꯅꯣꯡꯑ ꯅꯣꯡꯑꯒ ꯂꯩꯕꯗꯣ
ꯇꯨꯒꯟꯕꯅꯤꯅ
ꯍꯨꯝ
ꯇꯨꯒꯜꯂꯤꯕ ꯅꯪ
ꯎꯝ ꯑꯗꯨꯁꯨ ꯂꯥꯏꯅ ꯄꯤꯕꯅꯤ
ꯆꯦꯛꯁꯤꯟꯗꯕꯒꯤꯁꯨ ꯑꯣꯏꯔꯝꯅꯤ
ꯍꯝ
ꯅꯈꯣꯡ ꯅꯔ ꯒ꯭ꯌꯥꯟ ꯇꯥ ꯂꯨꯝꯕꯒꯤꯔꯥ ꯆꯦꯛꯁꯤꯟꯗꯕꯒꯤꯔꯥ
ꯑꯩꯗꯨ ꯐꯤꯞꯇꯤ ꯊ꯭ꯔꯤ ꯀꯦ ꯖꯤ
ꯌꯥꯡꯉꯤꯗ
ꯑꯗꯨꯁꯨ ꯄꯦꯔꯦꯠ ꯎꯝ ꯆꯠꯄ ꯂꯣꯏꯕ ꯃꯇꯝꯗꯅꯤꯅ ꯈꯔ ꯌꯥꯡꯒꯗꯕꯅꯤꯅ
ꯎꯝ ꯁꯔꯨꯅꯦ ꯁꯠꯄꯅꯤꯅꯦ ꯍꯛꯆꯥꯡꯒꯤ ꯀꯦꯖꯤꯁꯤꯗꯤ ꯁꯔꯨꯅ ꯆꯠꯄꯅꯤ
ꯑꯩ ꯑꯩꯗꯤ ꯀꯤꯌꯥ ꯁꯨꯗꯧ ꯃꯥꯟꯕꯔ ꯑꯩ ꯌꯥꯡꯈꯩ ꯌꯥꯡꯈꯩ ꯃꯥꯊꯣꯏ ꯌꯥꯡꯈꯩ ꯅꯤꯊꯣꯏ
ꯇ꯭ꯋꯦꯟꯇꯤ ꯐꯥꯏꯚ ꯑꯣꯏꯔꯝꯅꯤ ꯄꯛꯆꯅꯤ ꯅꯪ
ꯌꯥꯡꯈꯩ ꯍꯦꯜꯂꯦ
ꯌꯥꯡꯈꯩ ꯍꯨꯝꯊꯣꯏ ꯏ ꯆꯨꯝꯕꯨ ꯆꯨꯝꯕ꯭ꯔꯥ
ꯌꯥꯡꯈꯩ ꯃꯥꯊꯣꯏ
ꯌꯥꯡꯈꯩ ꯍꯨꯝꯊꯣꯏ
ꯌꯥꯡꯈꯩ ꯅꯤꯊꯣꯏ ꯌꯥꯡꯈꯩ ꯍꯨꯝꯊꯣꯏ ꯌꯥꯡꯈꯩ ꯃꯔꯤ ꯌꯥꯡꯈꯩ ꯃꯉꯥ ꯌꯥꯡꯈꯩ ꯇ꯭ꯔꯨꯛ
ꯅꯆꯤꯟ ꯊꯤꯒꯅꯨ ꯑꯗꯨꯃꯥꯏꯅ ꯀꯥꯎꯟ ꯇꯧꯕ ꯅꯠꯇꯦ
ꯌꯥꯡꯈꯩ ꯑꯃ ꯌꯥꯡꯈꯩ ꯑꯅꯤ ꯀꯥꯎꯟ ꯇꯧꯕꯔꯣ ꯄꯥꯒꯦꯔꯣ ꯁꯨꯃꯥꯏꯅ
ꯌꯥꯡꯈꯩ ꯃꯥꯊꯣꯏ ꯌꯥꯡꯈꯩ ꯅꯤꯊꯣꯏ ꯌꯥꯡꯈꯩ ꯍꯨꯝꯊꯣꯏ ꯌꯥꯡꯈꯩ ꯃꯔꯤ ꯍꯥꯏꯕ꯭ꯔꯅꯦ
ꯌꯥꯡꯈꯩ ꯃꯔꯤ ꯍꯥꯏꯗ꯭ꯔꯗꯤ ꯌꯥꯡꯈꯩ ꯃꯉꯥ ꯍꯥꯏꯗ꯭ꯔꯣ
ꯈꯪꯗꯦꯗ
ꯌꯥꯡꯈꯩ ꯃꯔꯤ ꯊꯣꯢ ꯍꯥꯏꯒꯗ꯭ꯔꯣ
ꯈꯪꯗꯦ ꯑꯗꯨꯁꯨ
ꯈꯪꯗ꯭ꯔꯗꯤ ꯍꯥꯏꯒꯅꯨ
ꯅꯆꯤꯟ ꯊꯨꯒꯥꯏꯔꯗꯅ
ꯊꯨꯒꯥꯏꯕꯁꯨ ꯉꯝꯁꯨ ꯉꯝꯃꯣꯏꯗꯕꯗ
ꯏꯆꯥꯏ ꯆꯥꯏꯅꯤꯗꯣ
ꯑꯩꯒꯤ ꯆꯤꯟꯅꯦ ꯑꯩꯒꯤ ꯆꯤꯟ ꯀꯥꯏꯈ꯭ꯔꯗꯤ ꯅꯪ ꯆꯨꯞꯄꯤ ꯌꯥꯔꯣꯏ ꯑꯃꯨꯛ
ꯆꯠꯂꯣꯍꯦ
ꯋꯥꯊꯤ ꯋꯥꯔꯦꯡ ꯇꯧꯅꯨ
ꯍꯝ
ꯅꯄꯥꯗꯤ ꯈꯔ ꯐꯔꯕ꯭ꯔꯣ
ꯎꯝ ꯐꯕ ꯃꯥꯜꯂꯦ ꯑꯗꯣ ꯎꯝ ꯃꯥꯒꯤ ꯈꯨꯠꯇꯣ ꯅꯣꯡ ꯅꯤꯅꯤ ꯂꯩ ꯑ ꯗ꯭ꯔꯦꯁꯁꯤꯡ ꯇꯧꯕꯗꯣ ꯀ꯭ꯂꯤꯟ ꯐꯣꯔ ꯀ꯭ꯂꯤꯅꯤꯡ ꯑꯗꯣ ꯎꯝ
ꯑꯗꯨ ꯅꯣꯏ ꯍꯩꯗ꯭ꯔꯣ
ꯍꯩꯇꯦ ꯑꯗꯣ
ꯍꯩꯐꯝ ꯊꯣꯛꯏꯗ
ꯅꯦꯅꯦꯗ ꯆꯠꯄꯗꯣ ꯅꯨꯡꯇꯤꯒꯤ ꯎꯝ ꯅꯨꯃꯤꯠ ꯑꯃ ꯎꯝ ꯇꯣꯛꯑꯒ ꯅꯨꯃꯤꯠ ꯑꯃ ꯑꯃꯨꯛ ꯆꯠꯄ ꯑꯗꯨꯝ ꯇꯧꯕꯅꯦ ꯃꯥꯗꯣ ꯑꯗꯣ ꯁꯟꯗꯦ ꯁꯇꯔꯗꯦꯗ ꯆꯠꯇꯕ
ꯁꯟꯗꯦꯁꯨ ꯂꯩꯌꯦ ꯑꯗꯨꯝ ꯅꯣ ꯅꯣꯡ ꯅꯤꯅꯤ ꯂꯩꯔꯒ ꯑꯃꯨꯛ ꯆꯠꯄꯗ ꯎꯝ ꯑꯁꯤꯗꯤ ꯌꯥꯔꯣꯏ ꯅꯨꯡꯇꯤꯒꯤ ꯂꯥꯛꯑꯣ ꯍꯥꯏꯕꯗꯣ
ꯎꯝ
ꯎꯝ ꯃꯥꯒꯤ ꯈꯨꯠꯇꯣ ꯈꯔ ꯎꯝ ꯐꯠꯇꯕ ꯃꯥꯜꯂꯦ ꯑꯗꯨꯒꯤ ꯅꯨꯡꯇꯤꯒꯤ ꯂꯥꯛꯑꯣ ꯍꯥꯏꯕꯗꯨꯃ ꯅꯨꯡꯇꯤꯒꯤ ꯆꯠꯅꯤꯡꯗꯕꯒꯤ ꯍꯤꯗꯥꯛ ꯂꯩꯔꯒ ꯑꯃꯨꯛ
ꯂꯩꯕꯅꯦ ꯑꯗꯨ ꯏꯃꯥꯅ ꯉꯁꯤꯒꯤꯗꯤ ꯇꯧꯈ꯭ꯔꯕ ꯃꯥꯜꯂꯦ
ꯌꯥꯝ ꯂꯥꯏꯕꯅꯤꯗ ꯆꯥꯝꯕꯗꯨ ꯆꯥꯝꯔꯝꯃꯨꯅꯤꯗꯅ
ꯎꯝ
ꯍꯤꯗꯥꯛ ꯆꯦꯟꯖ ꯇꯧꯅꯤꯉꯥꯏꯅꯤꯕ ꯏꯁꯤꯡꯔꯨꯝꯕ ꯑꯂꯨꯝꯕ
ꯏꯁꯤꯡꯅ ꯇꯧꯕ ꯅꯠꯇꯤꯌꯦ
ꯑꯗꯨ ꯅꯠꯇ꯭ꯔꯒ
ꯃꯍꯤ ꯑꯃ ꯂꯩꯌꯦ
ꯒ꯭ꯂꯨꯀꯣꯁꯅ ꯆꯥꯝꯕꯅꯦꯕ ꯃꯔꯛ ꯃꯔꯛꯇ ꯑꯗꯨ ꯆꯥꯝꯕ ꯂꯣꯏꯔꯒ ꯀꯣꯇꯟꯅ ꯐꯖꯅ ꯀꯪꯍꯜꯂꯒ ꯍꯤꯗꯥꯛ ꯑꯃꯨꯛ ꯊꯥꯔꯒ ꯁꯨꯃꯥꯏꯅ ꯇꯧꯕꯅꯦꯕ ꯃꯤ ꯑꯃꯅ ꯇꯧꯕ ꯌꯥꯏꯗ ꯗꯥꯛ ꯍꯤꯗꯥꯛꯇꯣ
ꯎꯝ
ꯍꯤꯗꯥꯛꯇꯣ ꯀꯨꯏꯅ ꯊꯝꯅꯨ ꯍꯥꯏꯕꯅꯦꯕ ꯚꯤꯇꯥꯗꯤꯟꯒꯨꯝꯕꯗꯣ
ꯑꯗꯨ ꯑꯩꯒꯤ ꯃꯪꯗ ꯁ꯭ꯀꯨꯜꯗ ꯑꯃꯨꯛ ꯃꯪꯉꯦꯅꯦ ꯉꯁꯤ ꯑꯗꯨ
ꯑꯩꯕꯨ ꯅꯣꯛꯄ꯭ꯔ ꯀꯞꯄ꯭ꯔ ꯀꯔꯤꯗꯧꯕꯅꯣ ꯀꯞꯄꯗꯤ ꯃꯥꯜꯂꯤꯗ ꯀꯔꯤ ꯇꯧꯕꯒꯤꯔ ꯈꯪꯗꯦꯅꯦ ꯃꯪꯗꯣ ꯀꯥꯎꯈ꯭ꯔꯦ
ꯎꯝ
ꯀꯞꯀꯅꯨ ꯀꯞꯀꯅꯨ ꯅꯣꯛꯁꯨ ꯅꯣꯛꯅꯨ
ꯅꯪꯉꯣꯟꯗ ꯐꯣꯟ ꯇꯧꯁꯤꯔꯅꯗꯤ ꯈꯟꯗꯤ ꯈꯟꯕꯅꯦ
ꯅꯨꯡꯗꯥꯡꯗ ꯇꯧꯔꯛꯄ ꯌꯥꯏꯅ ꯏꯊꯟꯇ ꯇꯨꯝꯕꯅꯤꯅ ꯀꯥꯏꯁꯨ ꯀꯥꯢꯗꯦ ꯋꯥꯔꯤ ꯁꯥꯟꯅꯕ ꯅꯨꯡꯉꯥꯏꯌꯦ ꯑꯗꯣ ꯑꯩ ꯇꯨꯝꯐꯝꯗꯣ ꯑꯗꯣ ꯁꯥꯕꯗꯤ ꯁꯥꯕ ꯍꯥꯟꯅꯗꯤ ꯏꯊꯟꯇ ꯇꯨꯝꯕꯅꯤꯅꯀꯣ ꯕꯤꯜꯗꯤꯡ ꯑꯣꯏꯕꯅꯤꯅ ꯃꯤ ꯃꯈꯣꯟ ꯇꯥꯕ ꯈꯣꯠꯄ ꯇꯧꯕꯗꯨ ꯇꯥꯗꯦꯗꯅ ꯑꯗꯨ ꯑꯣꯏꯕꯒꯤ
ꯑꯗꯨꯕꯨ
ꯑꯎꯝ
ꯎꯝ
ꯀꯔꯤꯅꯣ
ꯈꯡꯗꯦ ꯆꯧ
ꯈꯪꯗ꯭ꯔꯒ ꯑꯗꯨ ꯍꯣꯏ ꯀꯣꯟꯅ ꯍꯥꯏ ꯔꯣꯗ
ꯍꯤ ꯍꯤ ꯍꯤꯑꯛ ꯅꯦꯛꯁ ꯏꯌꯥꯔꯒꯤ ꯄ꯭ꯂꯥꯟꯁꯨ ꯁꯦꯝꯁꯦ ꯍꯥꯏꯕꯅꯦ ꯅꯠꯇ꯭ꯔꯗꯤ ꯃꯄꯥꯟꯗꯒꯨꯝꯕ ꯆꯠꯂꯗꯤ ꯆꯍꯤꯗꯣ ꯑꯃꯈꯛꯇ ꯌꯥꯔꯕ
ꯃꯄꯥꯟ ꯆꯠꯂꯗꯤ ꯌꯥꯔꯔꯣꯏ ꯃꯤ ꯑꯣꯏꯔꯔꯣꯏ ꯅꯥꯒꯟꯕꯁꯦ ꯃꯄꯥꯟ ꯊꯣꯛꯄ ꯌꯥꯗꯔꯦ
ꯑꯗꯣ ꯁꯀꯨꯜ ꯑꯇꯣꯞꯄꯗꯁꯨ ꯂꯩꯅꯤꯡꯉꯥꯏ
ꯌꯨꯝ ꯌꯨꯝ ꯈꯔ ꯑꯅꯛꯄꯗ ꯇꯧꯒꯗꯕꯅꯤ ꯅꯪꯗꯤ ꯆꯍꯤꯗ ꯑꯅꯤꯔꯛ ꯑꯍꯨꯝꯔꯛ ꯂꯥꯏꯅꯥ ꯒ꯭ꯌꯥꯟ ꯃꯥꯟ ꯇꯥꯗꯕ
ꯑꯍꯥꯍꯥꯍꯥ
ꯊꯥꯅꯤꯡꯗꯕ ꯃꯤ ꯃꯁꯥ ꯐꯕꯁꯤꯡꯗꯤ ꯑꯗꯨꯝ ꯆꯥꯂꯒ ꯑꯗꯨꯝ ꯍꯜꯂꯛꯇ꯭ꯔꯤ ꯐꯥꯎ ꯑꯗꯨꯝ ꯐꯤꯚꯔꯒꯨꯝꯕ ꯀꯔꯤ ꯀꯔꯥ ꯇꯧꯔꯗꯤ ꯐꯩ ꯅꯠꯇꯕꯤꯗ ꯀꯔꯤ ꯀꯔꯥꯅꯣ ꯒ꯭ꯌꯥꯟꯃꯥꯟ ꯇꯥꯗꯕ ꯁꯨꯃꯥꯏꯅ ꯇꯧꯕꯒꯤꯅꯦ ꯑꯣꯄꯥꯟ ꯊꯥꯗ꯭ꯔꯤꯗꯣ
ꯑꯗꯣ
ꯌꯨꯝ ꯈꯔ ꯅꯛꯄꯗ ꯇꯧꯗꯧꯅꯦ
ꯇꯤꯟ ꯀꯣ ꯄꯨꯛꯇ ꯇꯤꯟ ꯇꯤꯟ ꯂꯩꯌꯦꯅ ꯑꯗꯣ ꯂꯩꯕꯁꯨ ꯑꯗꯨꯒꯨꯝꯕ ꯂꯩꯒꯟꯕꯁꯨ ꯑꯗꯨꯃꯥꯏꯅ ꯇꯧꯋꯤ ꯍꯌꯦꯌꯦ ꯆꯤꯟ ꯈꯣꯏꯕꯒꯨꯝꯕ ꯑꯗꯨꯃꯥꯏꯅ ꯇꯧꯋꯤ ꯍꯥꯏꯌꯦ ꯍꯥꯏꯕ ꯈꯨꯗꯤꯡ ꯑꯩꯉꯣꯟꯗ ꯂꯣꯏꯅꯃꯛ ꯂꯩꯕꯗꯣꯀꯣ ꯀꯔꯤꯅꯔꯥ ꯈꯪꯗ꯭ꯔꯦ ꯒꯦꯁꯇ꯭ꯔꯤꯛ ꯍꯥꯏꯔꯁꯨ ꯑꯩꯉꯣꯟꯗ ꯂꯩ
ꯒꯦꯁꯇ꯭ꯔꯤꯛꯅꯦ ꯏꯕꯥꯅꯤ ꯐꯣꯡꯅꯥꯗ ꯗ꯭ꯔꯤꯉꯩꯗ ꯂꯩꯔꯝꯅꯤ ꯅꯪꯒꯤ ꯂꯥꯏꯅꯥꯁꯤꯡꯗꯣ
ꯍꯥꯍꯥ ꯍꯥꯍꯥꯍꯥ
ꯅꯣꯏꯅ ꯑꯩꯉꯣꯟꯗ ꯇꯥꯏꯅꯕꯗꯣ ꯅꯃꯥ ꯍꯣꯏ ꯇꯥꯏꯅꯕꯗꯨ
ꯈꯔ ꯃꯀꯣꯛ ꯆꯣꯏꯕꯅꯤ ꯑꯗꯣ ꯎꯝ ꯒꯦꯁꯇ꯭ꯔꯤꯛ ꯍꯥꯏꯔꯁꯨ ꯑꯩꯉꯣꯟꯗ ꯂꯩꯌꯦꯅ ꯑꯗꯨꯒ ꯕ꯭ꯂꯠ ꯕ꯭ꯂꯠꯇ ꯍꯥꯏꯔꯁꯨ ꯃꯥꯜꯂꯦꯕ ꯀꯣ
ꯑꯗꯨꯒ ꯇꯤꯟꯒꯤꯗꯁꯨ
ꯎꯝ ꯇꯤꯟ ꯍꯥꯏꯔꯁꯨ ꯑꯩꯉꯣꯟꯗ ꯌꯥꯎꯋꯦꯕ
ꯊꯤ ꯐꯥꯏꯕ ꯅꯨꯡꯉꯥꯏꯇꯕꯁꯨ
ꯎꯝ
ꯎꯝ ꯑꯩꯉꯣꯟꯗ ꯑꯩ ꯐꯣꯟ ꯃꯂꯛꯇꯦ